ꯍꯜꯂꯣ
ꯇꯕ꯭ꯔꯣ
ꯇꯥꯏ
ꯑꯣꯃꯥꯏ
ꯅꯨꯡ ꯍꯥꯏꯌꯦ
ꯀꯔꯤꯒꯤ ꯆꯦꯟꯕ꯭ꯔꯣ
ꯍꯥꯏ ꯇꯤꯟ ꯃꯈꯣꯟ ꯇꯥꯕ꯭ꯔꯥ ꯁꯤꯗꯤ ꯌꯥꯔ ꯇꯡꯂꯅ ꯊꯨꯝ ꯑꯩꯒꯤ ꯊꯣꯡꯅꯥꯎ ꯃꯅꯥꯛꯇ ꯀꯩꯅꯣꯝꯃ ꯐꯧꯔꯒ ꯂꯩ ꯇ ꯊꯨꯡꯁꯤꯗ ꯐꯪꯗꯌꯦ
ꯐꯔꯤ
ꯑꯩ ꯊꯣꯡꯅꯥꯎ ꯍꯧꯖꯤꯛ ꯑꯩꯅ ꯂꯩꯕ ꯃꯐꯝꯗꯅꯦ
ꯍꯥꯏꯔꯛꯑꯣ ꯍꯜꯂꯣ ꯌꯥꯜꯂꯑꯣ ꯍꯜꯂꯣ ꯍꯂꯣ ꯍꯜꯂꯣ ꯍꯜꯂꯣ
ꯇꯥꯟꯗꯕ꯭ꯔꯣ
ꯇꯥꯏꯌꯦ ꯄꯤꯊꯣꯔꯒ ꯂꯩꯕ꯭ꯔꯣ
ꯍꯥꯥ
ꯑ ꯇꯧꯔꯒ ꯂꯩꯥꯛꯒꯦꯏ
ꯀꯩꯁꯨ ꯇꯧꯗꯦ ꯂꯥꯏꯔꯤ ꯄꯥꯏꯌꯦ
ꯎꯝ ꯃꯗꯤ ꯗꯥꯔꯤꯌꯥ ꯍꯀꯣ
ꯆꯪꯗꯦ ꯍꯥꯏꯩꯕ ꯄꯥꯗꯦ ꯍꯥꯏꯕ
ꯑꯣ ꯍꯧꯖꯤꯛ ꯁꯥꯕ ꯈꯔ ꯐꯔꯛꯑꯕ꯭ꯔꯣ
ꯄꯌꯦ
ꯑꯣ
ꯍꯧꯖꯤꯛꯀꯤ ꯏꯃꯥꯟꯅꯕꯗꯣ
ꯑꯥ
ꯃꯥꯗ ꯑꯩꯅ ꯕ꯭ꯂꯣꯛ ꯄꯤꯕꯒꯤ ꯃꯥꯗꯣꯁꯃꯥ ꯍꯩꯕ ꯑꯩꯕꯨ ꯕ꯭ꯂꯣꯛ ꯑꯗꯨꯝ ꯄꯤꯔꯒꯗꯤ ꯂꯩꯔꯣꯀꯣ ꯑꯗꯨꯃ ꯍꯥꯏꯕ ꯑꯦ ꯑꯩ ꯍꯥꯏꯕ ꯑꯦ ꯅꯪꯗꯨꯗꯀꯗꯨꯒ ꯇꯧꯔꯛꯑꯦ ꯑꯩ ꯅꯨꯄꯥꯒ ꯀꯣꯏꯌꯦ ꯈꯪꯅ ꯈꯪꯗꯅ ꯅꯪ ꯌꯥꯝ ꯇꯧꯔꯛꯑꯦ ꯑꯗꯨꯒꯤ ꯑꯩ ꯂꯣꯛꯄꯤꯕꯅꯤ ꯀꯩꯗꯧꯔꯒꯦ ꯍꯥꯏꯕꯀꯣ ꯃꯥꯅ ꯑꯦ ꯅꯪ ꯐꯥꯗꯣꯛꯇꯣꯏꯦ ꯑꯩꯅ ꯀꯣꯠꯇꯝ ꯇꯧꯔꯛꯄ ꯌꯥꯏꯅ ꯍꯥꯏꯕ ꯍꯣꯏ ꯌꯥꯏꯌꯦ ꯑꯗꯨꯝ ꯅꯪꯗꯤ ꯆꯠꯄꯗ ꯌꯥꯝ ꯇꯧꯋꯦ ꯄꯥꯊꯤ ꯑꯣꯏꯔ ꯌꯥꯝ ꯇꯧꯋꯦ ꯍꯥꯏꯕꯀꯣ ꯑꯗꯨꯃꯅ ꯍꯥꯏꯕꯤꯁ ꯑ ꯑꯦꯁ ꯑꯩꯒꯤ ꯋꯥ ꯈꯔ ꯇꯥꯕꯤꯔꯗꯤ ꯌꯥꯗꯧꯕ ꯅꯪꯗꯣ ꯑꯗꯨꯃꯥꯏꯅ ꯍꯥꯏꯕꯤꯔꯛꯣ
ꯎꯝ
ꯑꯗꯨꯒꯤ ꯍꯥꯏꯕꯅꯤꯗ ꯑꯗꯨꯒ ꯑꯃ ꯀꯦꯝ ꯍꯥꯏꯥꯏꯔꯦꯖ ꯃꯥꯗꯣ ꯍꯧꯖꯤꯛꯇꯣ ꯃꯃꯥꯅ ꯀꯣꯜ ꯇꯧꯔꯛꯑꯦ ꯍꯥꯏꯌꯦ ꯑꯗꯨꯒꯤ
ꯃꯥꯖꯤ ꯀꯥꯏ ꯂꯩ ꯀꯦ
ꯃꯌꯨꯝꯗ
ꯑꯣ
ꯉꯗꯣ ꯈꯨꯟꯗ ꯑꯉꯥꯡ ꯑꯃ ꯀꯣ ꯑꯩꯈꯣꯏꯒꯤ ꯑꯩꯈꯣꯏꯒꯤ ꯑꯉꯥꯡ ꯑꯃ ꯄ꯭ꯔꯔꯊꯅꯥ ꯇꯧꯅꯤꯡꯉꯥꯏ ꯑꯗꯣ ꯏꯃꯥꯟꯅꯕꯤꯒꯤ ꯏꯃꯥꯟꯅꯕꯤꯒꯤ ꯏꯃꯥꯟꯅꯕꯒꯤ ꯃꯅꯥꯎꯅꯨꯄꯤꯅꯦꯕ ꯑꯅꯤꯔꯛ ꯃꯃꯥꯗꯣ ꯑꯅꯤꯔꯛ ꯆꯦꯜꯂꯦ ꯍꯥꯏꯕꯗꯣ
ꯎꯝ
ꯑꯗꯨꯒꯤ ꯃꯅꯥꯎꯅꯨꯄꯤꯗꯣ
ꯎꯝ
ꯎꯝ ꯊꯥ ꯑꯃ ꯊꯥ ꯑꯃ ꯊꯥꯔ ꯃꯥꯜꯂꯦ
ꯄꯄꯨꯒꯤ
ꯑꯣꯐ
ꯑ
ꯑꯃꯗꯤ ꯍꯦꯜꯂꯝꯈ꯭ꯔꯅꯤꯗ ꯀꯨꯏꯗꯤ ꯀꯨꯏꯔꯕꯅꯤꯗ
ꯅꯣꯏꯗꯤ ꯑꯦ ꯑꯉꯥꯡ ꯄꯣꯛꯄ ꯂꯧꯔꯛ ꯀꯩ ꯀꯩ ꯇꯧꯒꯦ
ꯈꯪꯗꯦꯗ ꯑꯩ
ꯍꯥꯏꯗꯤ ꯑꯩꯈꯣꯏꯗꯤꯅꯦ ꯏꯄꯥꯟꯒꯨꯝꯕ ꯇꯧꯋꯤ ꯅꯪ ꯈꯪꯉꯤꯗꯅ
ꯑꯧ
ꯑꯗꯨꯃꯥꯏꯅ ꯇꯧꯋꯦ ꯑꯗꯨꯒ ꯏꯄꯥꯟ ꯇꯧꯔꯦ ꯆꯥꯛꯎꯝꯕ ꯂꯩꯗꯅ ꯑꯩꯈꯣꯏ ꯊꯥ ꯇꯔꯨꯛ ꯁꯨꯕꯗ ꯅꯣꯏ ꯆꯥꯛꯎꯕ ꯇꯧꯗꯕ꯭ꯔꫭ
ꯆꯥꯛꯎꯝ ꯈꯪꯗꯦ ꯑꯩ ꯑꯗꯨ
ꯑꯗꯨꯗꯤ ꯅꯣꯏ ꯀꯃꯥꯏꯅ ꯆ ꯆꯥꯛ ꯀꯔꯝ ꯑꯡꯉꯥꯡ ꯀꯔꯝ ꯀꯥꯟꯗꯩ
ꯑꯩꯈꯣꯏꯀꯣ ꯑꯥ ꯑꯗꯨꯝ ꯄ꯭ꯔꯥꯊꯅꯗꯤ ꯇꯧꯋꯦꯕ
ꯑꫭ
ꯃꯣꯏꯁꯤꯗ ꯄ꯭ꯥꯔꯊꯅꯥ ꯇꯧꯒꯅꯤ ꯍꯥꯏꯌꯦꯕꯀꯣ ꯏꯁꯣꫪꯗ ꯑꯗꯨꯝ ꯍꯥꯏꯕꯗꯤ ꯕ꯭ꯂꯦꯁꯤꯡ ꯅꯤꯖꯕ ꯑꯗꯣ ꯈꯪꯗꯦꯕ ꯑꯩ ꯑꯉꯥꯡ ꯑꯉꯥꯡꯒꯤ ꯃꯇꯥꯡꯗ ꯑꯩ ꯄꯥꯛ ꯈꯪꯗꯦꯕ ꯑꯗꯨꯒ ꯃꯤꯡ ꯊꯣꯟꯕꯒꯤ ꯐꯪ ꯀꯩꯅꯣꯗꯤ ꯂꯩꯔꯅꯤꯀꯣ ꯃꯤꯡ ꯊꯣꯟꯕꯒꯤ
ꯑꯥ
ꯑꯇꯣꯞꯄꯁꯤ ꯀꯔꯤ ꯀꯔꯤ ꯂꯩꯕ꯭ꯔ ꯈꯪꯗꯦꯕ
ꯎꯝ ꯇꯨꯁꯨ ꯑꯇꯣꯞꯄꯗꯤ ꯄꯥꯛ ꯂꯩꯇꯦꯗ ꯑꯗꯨꯔꯁꯨ ꯏꯄꯥꯟ ꯐꯥꯎꯗꯤ ꯐꯖꯅ ꯈꯪꯉꯦ ꯑꯗꯨꯒ ꯌꯨꯝ ꯁꯦꯡꯕ ꯂꯩꯌꯦ ꯑꯗꯨꯒ ꯑꯗꯨꯅꯤꯗ
ꯅꯪꯁꯨ ꯍꯌꯦꯡꯋꯥꯏ ꯅꯪꯒꯤ ꯅꯆꯥ ꯇꯧꯕ ꯃꯇꯝꯗ ꯑꯩꯅ ꯂꯥꯛꯇꯣꯏꯅꯤꯅꯦ
ꯑꯁ ꯄ꯭ꯔꯥꯊꯅ ꯀꯟꯅ ꯇꯧꯕꯤꯌꯣ ꯑꯩꯒꯤ ꯏꯁꯥꯁꯦ ꯌꯥꯝ ꯁꯣꯟꯕꯒꯤ
ꯅꯣꯏꯒꯤ ꯀꯩꯅꯣ ꯏꯄꯥꯟꯒꯨꯝꯕ ꯇꯧꯗꯕꯤꯗ ꯑꯩꯈꯣꯏ ꯈꯨꯟꯗ ꯑꯣꯏꯅ ꯂꯥꯛꯈ꯭ꯔꯣ ꯑꯗꯨꯒ ꯑꯗꯨꯝ ꯑꯦ ꯄ꯭ꯔꯥꯊꯅ ꯈꯛꯇꯪ ꯇꯧꯔ ꯑꯣꯠꯇꯣꯛꯈ꯭ꯔꯁꯦ
ꯎꯝ ꯑꯩꯗꯤ ꯍꯛꯆꯥꯡ ꯌꯥꯝ ꯁꯣꯜꯂꯦꯒ
ꯅꯪꯒꯤ ꯅꯨꯄꯥꯒ ꯑꯩꯒ ꯈꯠꯅꯗꯣꯏꯅꯤꯅꯦ ꯀꯔꯤꯒꯤ ꯅꯪꯒꯤ ꯀꯔꯤꯒꯤ ꯀꯔꯤꯒꯤ ꯗꯃꯥꯅꯕꯤ ꯀꯔꯤꯒꯤꯁꯤꯗ ꯄꯨꯕ ꯈꯣꯠꯄ ꯇꯧꯔꯛꯀꯅꯤꯅꯦ
ꯑꯥꯎ ꯌꯥꯝ ꯂꯥꯡꯕ꯭ꯔ ꯑꯩꯒꯤꯁꯦ
ꯐꯤꯠꯇ ꯇꯥꯏ
ꯑꯣ ꯅꯪꯗꯤ ꯒꯥꯔꯗꯦꯟꯗ ꯆꯪꯅꯤꯡꯗꯕ꯭ꯔꯣ
ꯀꯔꯝꯕꯗꯔꯣ ꯆꯪꯅꯤꯡꯉꯦ ꯆꯪꯕ ꯌꯥꯗꯦꯅ
ꯑꯧ ꯍꯥꯟꯅꯗꯤ ꯉꯝꯅ ꯉꯝꯅꯉꯥꯏ ꯈꯤꯇꯪ ꯆꯠꯂꯝꯕꯅꯦ ꯍꯧꯖꯤꯛ
ꯑꯁꯥꯎ ꯑꯁꯣꯝ ꯂꯩꯕ ꯃꯇꯝꯗꯅꯦꯍꯦ
ꯍꯧꯖꯤꯛꯇꯤ ꯃꯤ ꯀꯅꯥꯝ ꯆꯪꯕ ꯃꯥꯟꯗ꯭ꯔꯦꯕꯣ
ꯐꯥꯏꯟꯁꯨꯨ ꯂꯧꯗꯧ ꯃꯥꯟꯂꯦ
ꯐꯥꯏꯟ ꯂꯧꯗꯧ ꯃꯥꯜꯂꯦ ꯌꯥꯝ ꯍꯧꯖꯤꯛ ꯅꯨꯄꯥꯅꯤ ꯆꯠꯂꯒ ꯂꯩꯌꯦ ꯑꯃ ꯑꯍꯜꯗꯣ ꯅꯠꯇꯦ ꯅꯪꯉꯣꯟ ꯅꯪꯒꯤ ꯍꯛꯆꯥꯡꯗ ꯉꯍꯥꯟꯃꯨꯛ ꯀꯩꯅꯣꯝꯃ ꯃꯦꯝꯗ
ꯑꯥꯎ ꯍꯅꯨꯕꯗꯣ
ꯑꯥꯎ ꯑꯗꯨ ꯆꯠꯂꯒ ꯂꯩꯌꯦ
ꯀꯔꯤ ꯇꯧꯔꯒ ꯂꯩꯕ ꯃꯥꯗꯦ
ꯈꯪꯗꯦ ꯔꯥꯎꯟ ꯆꯠꯂꯒ ꯂꯩꯌꯦ ꯀꯩꯗꯧꯕꯅꯣ ꯈꯪꯗꯦ
ꯏꯟꯁꯥꯡ ꯅꯥꯄꯤ ꯊꯥꯕ꯭ꯔꯣꯀꯣ ꯃꯥ
ꯍꯤꯟꯖꯥꯡ ꯅꯥꯄꯤ ꯊꯥꯗꯦ ꯃꯥ ꯌꯦꯡꯉ ꯍꯥꯏꯐꯦꯠ ꯌꯦꯡꯉꯒ ꯆꯠꯂꯒ ꯂꯩꯌꯦ ꯗꯧꯔꯤꯅꯣ ꯈꯪꯗꯦ ꯈꯪꯗꯦ ꯎꯆꯦꯛ ꯑꯃꯅꯦ ꯁꯤꯗꯅꯦ ꯀꯔꯤ ꯀꯧꯕ꯭ꯔꯣ ꯀ꯭ꯋꯥꯛꯇꯣ
ꯀ꯭ꯋꯥꯛ ꯀ꯭ꯋꯥꯛ ꯀ꯭ꯋꯥꯛ ꯈꯪꯕ꯭ꯔꯥ
ꯑꯧ ꯈꯪꯉꯦ
ꯃꯨꯁꯨꯛ ꯃꯨꯏꯌꯦꯕ ꯀꯣ ꯃꯉꯛꯇꯗꯤ ꯉꯧꯋꯦ ꯁꯤꯗ ꯇꯣꯡꯉ ꯂꯩꯌꯦ ꯀꯌꯥꯝ
ꯉꯥꯏꯌꯨꯀꯣ ꯃꯣꯏꯒꯤ ꯑꯁꯤꯒꯤ ꯀ꯭ꯋꯥꯛꯁꯤꯗꯤ ꯌꯥꯝ ꯆꯥꯎꯕꯅꯦ ꯏꯃꯨ ꯃꯨꯔꯒ
ꯎꯝ ꯀꯩ ꯍꯥꯏꯗꯣꯏꯅꯣ ꯈꯪꯗꯦ ꯃꯁꯛꯁꯦ ꯀ꯭ꯋꯥꯛ ꯀ꯭ꯋꯥꯛ ꯀꯔꯤ ꯀ꯭ꯋꯥꯛꯅꯣ
ꯀ꯭ꯋꯥꯛꯅꯤ
ꯎꯝ ꯅꯌꯨꯝ ꯃꯥꯏꯀꯩ ꯄꯥꯡꯈꯔꯣ ꯈꯔ ꯊꯨꯅ ꯆꯠ ꯑꯧ
ꯃꯣꯏꯖꯦ ꯃꯤ ꯆꯥꯕ꯭ꯔꯕ
ꯃꯤ ꯆꯥꯕꯗꯤ ꯈꯪꯗꯦ ꯑꯩꯈꯣꯏꯗꯤ ꯃꯤꯁꯤ ꯗ ꯀ꯭ꯋꯥꯛ
ꯑꯣ ꯍꯣꯏ ꯑꯩꯈꯣꯏꯁꯨ ꯍꯥꯏꯌꯦꯕ ꯃꯤ ꯁꯤꯔꯗꯤ ꯀ꯭ꯋꯥꯛ ꯈꯣꯡꯉꯅꯤ ꯍꯥꯏꯌꯦꯕ
ꯈꯪꯗꯦ ꯃꯥꯁꯦ ꯃꯥꯁꯦ ꯐꯠꯇꯕ ꯄꯥꯎ ꯄꯨꯕ ꯃꯤ ꯑꯣꯏꯕ꯭ꯔꯥ ꯈꯪꯗꯦꯅꯦ
ꯍ ꯑꯩꯈꯣꯏ ꯂꯩꯀꯥꯏꯗ ꯑꯩꯈꯣꯏ ꯂꯩꯀꯥꯏꯗ ꯅꯨꯄꯥ ꯑꯃ ꯁꯤꯔꯝꯗꯥꯏ
ꯑꯥꯎ
ꯃꯥꯖꯦ ꯐꯤꯁꯨ ꯑꯩꯉꯣꯟꯗ ꯍꯥꯏ ꯍꯥꯏꯔꯝꯃꯅꯤ ꯏꯃꯥꯖꯦ ꯅꯨꯡꯊꯤꯟꯖꯤꯗ ꯑꯩꯈꯣꯏꯖꯦ ꯁ꯭ꯀꯨꯜ ꯂꯣꯏ ꯆꯠꯂꯦ ꯍꯥꯏꯌꯦꯕꯀꯣ ꯑꯗꯨꯒꯤ ꯍꯥꯏ ꯁ꯭ꯀꯨꯜ ꯃꯇꯝꯗꯅꯦꯕꯀꯣ
ꯑ
ꯑꯗꯨꯗ ꯍꯧꯖꯤꯛ ꯏꯃꯥꯁꯦ ꯐꯤ ꯁꯨꯔꯒ ꯂꯩꯌꯦ ꯍꯥꯏꯌꯦ ꯑꯩꯈꯣꯏꯒꯤ ꯊꯣꯡ ꯃꯄꯥꯟ ꯁꯤꯗ ꯁꯥꯕꯒꯤ ꯑꯗꯨꯝ ꯏꯪꯉꯦ ꯍꯥꯏꯕꯒꯤ ꯃꯄꯥꯟꯗꯨꯗ ꯐꯤ ꯁꯨꯔꯒ ꯂꯩꯌꯦ ꯍꯥꯏꯌꯦ ꯑꯗꯨꯒꯤ ꯑꯗꯨ ꯃꯇꯝꯗ ꯈꯨꯠꯅ ꯁꯨꯑꯦꯕꯀꯣ
ꯎꯝ
ꯎꯝ ꯀ꯭ꯋꯥꯛꯁꯦ ꯌꯥꯝ ꯈꯣꯟꯁꯦ ꯂꯥꯎꯅ ꯇꯥꯏ ꯍꯥꯏꯌꯦ ꯑꯗꯨꯒ ꯏꯃꯥꯒꯤ ꯃꯁꯥꯁꯨ ꯇꯨ ꯌꯥꯝ ꯇꯨꯡꯕꯗꯣ ꯑꯗꯨꯃꯥꯏꯅ ꯇꯧꯔꯛꯑꯦ ꯍꯥꯏ ꯑꯗꯨꯒ ꯀ꯭ꯋꯥꯛꯁꯤꯁꯨ ꯌꯥꯝ ꯃꯈꯣꯟ ꯇꯥꯏꯌꯦ ꯍꯥꯏꯕꯗꯤ ꯁꯨꯡꯇꯥ ꯇꯥꯗꯕ ꯃꯈꯣꯟꯅꯤ ꯁꯨꯃꯥꯏ ꯁꯨꯡꯇꯧ ꯇꯧꯗꯦ ꯍꯥꯏꯕꯒꯤ ꯃꯥꯁꯦ ꯀꯔꯤ ꯊꯣꯛꯈꯤꯔꯗꯣ ꯀꯣ ꯍꯥꯏꯔꯒ ꯃꯥꯁꯦ ꯃꯁꯥꯗ ꯊꯤꯅꯔꯒ ꯂꯩꯌꯦ ꯍꯥꯏꯌꯦ ꯑꯗꯨꯒ ꯂꯥꯁ ꯅꯨꯡꯗꯥꯡ ꯅꯨꯡꯗꯥꯡ ꯋꯥꯏꯔꯝꯗꯨꯗ ꯄꯥꯎ ꯃꯥꯏ ꯇꯥꯏ ꯇꯥꯏꯌꯦꯕ
ꯍꯥꯏꯕꯗꯤ ꯁꯨꯏꯁꯥꯏꯠ ꯇꯧꯔꯒ ꯁꯤ ꯍꯥꯏꯕꯗꯣ
ꯎꯝ ꯃꯣ ꯁꯤ ꯀꯒꯔꯣ ꯃꯣꯏ ꯇꯔ ꯅꯨꯡꯉꯥꯏꯔꯣꯏꯌꯦ ꯅꯣꯏ ꯂꯥꯛꯄꯗ ꯑꯁꯤꯕ ꯃꯤ ꯃꯥꯜꯂꯦ ꯍꯥꯏꯕꯁꯨ ꯀꯣ
ꯑꯗꯣ ꯍꯧꯖꯤꯛꯀ ꯄꯨꯡꯈꯣꯡ ꯈꯣꯡ
ꯑꯣ ꯃꯅꯣꯍ ꯀꯩꯅꯣ ꯈꯪꯗꯦ ꯑꯩꯈꯣꯏ ꯂꯝꯗꯝꯗꯗꯤ ꯄꯥꯛ ꯄꯥꯛ ꯈꯣꯡꯗꯦ ꯋꯥꯔꯗꯤꯦ ꯌꯥꯝ ꯇꯥꯡꯅ ꯊꯣꯛꯑꯦꯕꯀ ꯀꯣꯏꯔꯣꯝꯅꯗꯤ ꯅꯣꯏꯗꯗꯤ ꯀꯃꯥꯏꯅ ꯇꯧꯕ ꯑꯗꯨꯝ ꯐꯣꯡꯕ꯭ꯔꯥ
ꯌꯦꯟ ꯆꯥꯕꯒꯤ ꯌꯦꯟ ꯆꯥꯕ ꯀꯩꯅꯣꯗꯣ ꯎꯆꯦꯛꯇꯣ ꯀꯔꯤ ꯍꯥꯏꯕ꯭ꯔꯥ ꯑꯗꯨꯗꯤ ꯌꯥꯝ ꯂꯩꯌꯦ ꯆꯗꯗꯤ
ꯎꯆꯦꯛ ꯎꯆ ꯆꯥꯅꯤꯡꯉꯤ ꯑꯩ
ꯀꯩꯅꯣꯗ ꯈꯨꯟꯅꯨ
ꯎꯝ ꯈꯨꯅꯨ
ꯑꯧ
ꯅꯨ ꯍꯥꯏꯗꯤ ꯑꯉꯧꯕꯗꯨꯔꯣ
ꯅꯠꯇꯦ ꯒ꯭ꯔꯦ ꯀꯂꯔꯗꯨ
ꯈꯨꯅꯨꯗꯤ ꯑꯉꯧꯕ ꯅꯠꯇ꯭ꯔꯣ
ꯒ꯭ꯔꯦꯁꯨ ꯂꯩꯌꯦꯗ
ꯎꯝ ꯎꯝ ꯎꯝ ꯈꯨꯟꯅꯨꯁꯨ ꯎꯆꯦꯛ ꯆꯥꯕ꯭ꯔꯣ ꯀꯩꯅꯣ ꯌꯦꯟ ꯆꯥꯕ꯭ꯔꯥ
ꯈꯨꯅꯨ ꯀꯩꯅꯣ ꯈꯨꯅꯨ ꯅꯠꯇꯦ
ꯅꯪ ꯈꯨꯅꯨ ꯑꯣꯏꯔ ꯅꯤ
ꯀꯩꯅꯣꯍ ꯑꯩꯗꯤ ꯏꯒꯜ ꯍꯥꯏꯕꯅꯦ
ꯑꯁ ꯏꯒꯜꯗꯤ
ꯅꯠꯇꯦ ꯑꯩꯅ ꯍꯥꯏꯕꯗꯤ ꯈꯨꯟ ꯍꯧꯖꯤꯛꯀꯤ ꯏꯒꯜꯗꯨꯗꯤ ꯌꯦꯟ ꯆꯥꯏꯌꯦ ꯑꯗꯨ ꯄꯤꯖꯟꯗꯨꯗꯤ ꯋꯥꯏꯠ ꯀꯂꯔꯁꯨ ꯂꯩꯏ ꯒ꯭ꯔꯦ ꯀꯂꯔꯁꯨ ꯂꯩꯏꯅ
ꯎꯝ ꯎꯝ
ꯑꯗꯨ ꯀꯩꯅꯣ ꯅꯪꯅ ꯍꯥꯏꯕꯗꯣ ꯅꯪ ꯑꯣꯏꯅ ꯀꯣꯛ ꯉꯧꯍꯜꯂꯦ
ꯑꯦ ꯃꯥ ꯑꯦ ꯃꯥꯅꯦꯅꯦ ꯍꯜꯂꯦꯕ
ꯑꯩꯈꯣꯏꯒꯤ ꯑꯩꯈꯣꯏꯒꯤ ꯔꯨꯝꯃꯦꯠꯀꯤ ꯀꯩꯅꯣꯁꯦ ꯀꯥꯏ ꯆꯠꯄ꯭ꯔꯥ
ꯑꯆꯧꯕꯤꯍꯣꯏꯗ ꯂꯩꯔꯝꯗꯧ ꯃꯥꯜꯂꯦꯕ ꯑꯆꯧꯕꯤ ꯍꯣꯏꯗꯒꯤ ꯄꯦꯄꯔ ꯄꯨꯔꯛꯇ꯭ꯔꯤꯌꯦ
ꯎꯝ ꯑꯜꯃ ꯆꯠꯇꯖꯁꯤꯗ ꯑꯣꯗ
ꯏꯁꯁ ꯅꯪꯒꯤ ꯃꯐꯝꯕꯨꯀ ꯂꯥꯟꯅ ꯃꯟꯕ ꯉꯪꯕꯤꯔꯣ ꯍꯨꯃꯥꯡꯉꯦ ꯌꯥꯝ ꯁꯧꯔꯦ ꯍꯧꯖꯤꯛꯁꯦ
ꯁꯔꯥ ꯃꯅꯤꯃꯣ
ꯑꯣ ꯑꯗꯣ ꯈꯤꯇꯪ ꯅꯣꯡꯁꯦ ꯇꯥꯅꯤꯡꯉꯥꯏ ꯃꯑꯣꯡꯗꯤ ꯇꯧꯔꯒ ꯂꯩꯅꯤꯕ ꯎꯝ ꯇꯥ ꯇꯥ ꯑꯗꯣ ꯍꯧꯖꯤꯛꯁꯦ ꯑꯩꯈꯣꯏ ꯃꯩꯇꯩ ꯁꯣꯔꯤ ꯑꯩꯈꯣꯏꯒꯤ ꯏꯔꯝꯗꯝꯒꯤ ꯔꯣꯟꯗ ꯍꯥꯏꯔꯒꯗꯤ ꯍꯧꯖꯤꯛꯁꯦ ꯁꯖꯤꯕꯨꯅꯦ ꯉꯥꯛꯇ ꯍꯥꯏꯀꯣ ꯁꯖꯤꯕꯨ ꯀꯥꯂꯦꯟ ꯥ ꯁꯖꯤꯕꯨ ꯀꯥꯂꯦꯟ ꯏꯉꯥ ꯍ ꯍꯅꯤꯕꯥꯗꯨꯀꯣ ꯑꯗꯨ ꯃ ꯖꯨꯟ ꯖꯨꯂꯥꯏ ꯍꯧꯣꯖꯤꯛꯁꯦ ꯏꯪꯉꯦꯅꯦꯕꯀꯣ ꯀꯣ ꯏꯉꯟ ꯍꯧꯔꯛꯏꯅꯦꯕ ꯏ ꯑꯩꯈꯣꯏ ꯏꯉꯥ ꯃꯇꯝꯗ ꯏꯁꯦꯡ ꯍꯧꯖꯤꯛ ꯅꯣꯡ ꯇꯥꯏꯌꯦꯕꯀꯣ ꯏ ꯉꯉꯥ ꯍꯥꯏꯁꯤꯅ ꯖꯨꯟ ꯊꯥꯗ ꯕ
ꯎꯝ
ꯏ ꯉꯥꯗꯅ ꯅꯣꯡ ꯆꯨꯌꯦ ꯑꯗꯨꯗꯨꯒ ꯏꯪꯉꯦꯟꯗꯅꯅꯦ ꯀꯩꯅꯣ ꯂꯦꯟ ꯇꯥꯕꯗꯨꯣ ꯈꯪꯕ꯭ꯔꯥ ꯌꯥꯝ ꯊꯣꯛꯀꯟꯕꯅꯦꯕ ꯑꯗꯣ ꯁꯨꯝ ꯇꯧ ꯇꯧꯗ꯭ꯔꯤꯁꯦ ꯅꯣꯡ ꯐꯧ ꯆꯨꯗꯦ ꯍꯥꯏꯕ ꯑꯩꯈꯣꯏꯅ ꯂꯥꯛꯄ ꯅꯧꯔꯤꯀꯥꯟꯗ ꯂꯦꯟ ꯌꯥꯝ ꯇꯥꯕꯗꯣ ꯅꯤꯡꯁꯤꯡꯕ꯭ꯔꯥ
ꯈꯪꯉꯦ
ꯁꯤꯗꯦꯟ ꯇꯥꯥꯁꯦꯕꯅꯦꯕ ꯊꯅ ꯑꯗꯨ ꯅꯨꯃꯤꯠꯇꯨꯗꯒꯤ ꯑꯩ ꯂꯦꯡ ꯎꯈꯤꯗ꯭ꯔꯦ
ꯅꯨꯡꯁꯤꯗꯦ
ꯂꯦꯟ ꯎꯈꯤꯗ꯭ꯔꯦ ꯍꯥꯏꯕꯁꯤꯗ ꯑꯩꯈꯣꯏꯒꯤ ꯔꯨꯝꯒꯤ ꯅꯨꯄꯤꯛꯀꯤ ꯈꯣꯟꯖꯣꯦꯜꯁꯤꯐꯥꯎ ꯇꯥꯏꯌꯦ
ꯈꯟꯅꯅꯕꯗ
ꯑꯥꯎ
ꯏꯃꯥꯏ ꯑꯃꯥ ꯑꯗꯨꯗꯤ ꯇꯃꯤ ꯂꯩꯍꯦꯟ ꯈꯅꯤ ꯑꯗꯨꯗꯤ
ꯥꯎ ꯑꯔ ꯇꯥꯔꯒ ꯂꯩ
ꯑꯗꯨꯅꯦ ꯍꯥꯏꯁꯦ
ꯎ ꯍꯅꯤ
ꯑꯩꯁꯨ ꯇꯥꯕꯒꯨꯝ ꯇꯧꯋꯦ
ꯉ ꯕꯦ ꯇꯥꯅꯤꯀꯣ ꯌꯥꯖꯅ ꯇꯥꯏꯝꯕꯅꯤ
ꯅꯣꯛꯄ꯭ꯔꯃꯥꯗꯣ
ꯑꯣꯀꯦ ꯑꯩ ꯆꯠꯂꯒ ꯊꯨꯡ ꯂꯣꯟꯁꯤꯜꯂꯨꯀꯦ ꯍꯥꯥ ꯐꯖꯗ꯭ꯔꯦꯍꯦ ꯅꯪꯁꯨ ꯅꯠꯇ꯭ꯔꯣ ꯀꯌꯥꯃꯨꯛ ꯀꯟꯕ꯭ꯔꯣ ꯍꯥꯏꯕ
ꯄꯤꯗꯣꯛ꯭ꯔꯣ
ꯑꯩ ꯐꯝ ꯊꯝꯃꯒ ꯆꯠꯂꯒ ꯂꯩꯌꯦ
ꯁ ꯁꯥꯈ꯭ꯔꯕꯣ ꯍꯥꯥ